ꯑ ꯇꯥꯕ꯭ꯔ‌ꯣ ꯚꯥꯏ
ꯑꯣ ꯇꯥꯏ
ꯑ ꯑ
ꯉꯁꯤ ꯅꯨꯡꯊꯤꯡꯗꯤ ꯀꯔꯤ ꯄ꯭ꯔꯥꯟ ꯂꯩꯕ꯭ꯔꯣ
ꯉꯁꯤꯗꯤ ꯂꯩꯇꯦ ꯑꯗꯨꯒ ꯑꯩ ꯊꯕꯛ ꯑꯃ ꯂꯩ ꯑꯦ ꯍꯣꯔꯦꯟ ꯆꯠꯀꯅꯤ ꯕꯖꯥꯔ ꯅꯁꯤ ꯊꯕꯛ ꯂꯥꯏꯕꯒꯤ
ꯅꯇꯣꯗ ꯆꯠꯀꯦꯔꯣ
ꯎꯝ ꯏꯇꯣꯝꯗ ꯆꯠꯇ‌ꯣꯏꯅꯦ ꯏꯇꯣ ꯏꯊꯟꯇ ꯑꯗꯨꯝ ꯆꯠꯄꯅꯀꯣ ꯊꯕꯥꯛꯁꯦ ꯑꯗꯨꯝ ꯌꯥꯏ ꯍꯥꯏꯕꯗꯤ ꯑꯩꯈꯣꯏ ꯃꯤ ꯃꯌꯥꯝ ꯆꯠꯂꯗꯤ ꯑꯗꯨ ꯑꯣꯏꯊ‌ꯣꯛꯇꯦ ꯇꯕꯥꯛꯇꯣ
ꯍꯣ ꯍꯣꯏ ꯃꯤ ꯑꯃꯒꯤꯁꯨ ꯉꯥꯏꯕ
ꯎꯝ ꯃꯤ ꯑꯥ ꯑꯗꯨꯒꯤꯅꯤ ꯑꯩꯈꯣꯏ ꯏꯊꯟꯇ ꯑꯗꯨꯝ ꯆꯠ ꯑꯟꯇꯦ ꯑ ꯑꯗꯨꯒꯤꯅꯦ ꯃꯇꯥꯝꯗꯣ ꯑꯗꯨꯝ ꯃꯥꯡꯍꯜꯂꯦꯗꯅ ꯑꯗꯨꯒ ꯑꯈꯣꯏ ꯏꯁꯥꯅ ꯆꯠꯄꯗꯨꯅ ꯐꯥꯏ ꯍꯦꯟꯅ
ꯍꯣꯏ ꯍꯣꯏ ꯅꯪ ꯃꯇꯣꯝꯇ ꯆꯠꯄ ꯍꯩꯔꯗꯤ ꯐꯔꯦ
ꯎꯝ ꯑꯗꯨꯝ ꯏꯇꯣꯝꯗ ꯌꯥꯝ ꯆꯠꯂꯦꯗ ꯑꯩꯗꯤ
ꯎꯝ
ꯃꯔꯛ ꯃꯔꯛꯇ ꯑꯩꯈꯣꯏ ꯏꯃꯥꯟꯅꯕꯤ ꯈ‌ꯣꯏꯅ ꯀꯥꯎꯔꯗꯤꯀꯣ ꯑꯗꯨꯝ ꯆꯠꯂꯦ
ꯎꯝ ꯕꯖꯥꯔ ꯆꯠꯇꯕ ꯀꯨꯏꯈ꯭ꯔꯦ
ꯀꯁꯨ ꯀꯋꯦ ꯌꯦꯒꯤꯦ ꯊꯕ ꯌꯨꯝꯗꯤ ꯁꯦꯡꯕ ꯂꯣꯏꯔꯕꯣ
ꯍꯥꯏꯕꯁꯤ ꯂꯣꯏꯗꯤ ꯂꯣꯏꯈ꯭ꯔꯦ ꯍꯧꯖꯤꯛ ꯑꯩꯅ ꯆꯥꯕꯒꯤ ꯀꯣꯂꯤꯛ ꯈꯔ ꯈꯔ ꯈꯛꯇꯅꯤ ꯑꯅꯤꯒꯨꯝꯕ ꯈꯛꯇꯅꯤ ꯑꯗꯨꯒ ꯐ꯭ꯔꯤꯖꯁꯦ ꯁꯦꯡꯒꯦ ꯈꯟꯕ ꯏꯄꯥꯅ ꯕꯗꯅ ꯍ‌ꯣꯏꯗꯨ ꯄꯨꯡ ꯊꯝ ꯊꯝꯔꯒ ꯃꯣꯠ ꯊꯟꯈ꯭ꯔꯦ ꯌꯥꯝꯅ
ꯑꯣ ꯑꯗꯨ ꯃꯣꯠꯂꯒ ꯀꯨꯏꯅ ꯊꯝꯕꯗꯤ ꯀꯩꯅꯣ ꯃꯅꯥꯝ ꯑꯃ ꯊꯣꯛꯄꯅꯦ ꯐ꯭ꯔꯤ ꯏꯁꯀꯤꯝ ꯃꯅꯥꯝꯗꯣ ꯑꯗꯨꯝ ꯌꯥꯝ ꯅꯝꯊꯤꯕ ꯑꯃ ꯊꯣꯛꯄꯅꯦ ꯀꯔꯤ ꯍꯥꯏꯖ꯭ꯔꯀꯥꯟꯗ ꯌꯥꯝ ꯅꯝꯊꯤꯕꯅꯤ ꯑꯗꯨꯒ ꯑꯩꯈꯣꯏ ꯍꯣꯏꯗꯤ
ꯃꯅꯤꯡ ꯃꯅꯤꯡꯂꯣꯝꯗꯀꯣ ꯏꯁꯤꯡ ꯇꯥꯞ ꯐꯣꯝꯗꯣ ꯑꯗꯨꯗ ꯍꯨꯟꯗꯣꯛꯀꯗꯕꯅꯦ ꯅꯠꯇ꯭ꯔꯗꯤ ꯌꯥꯝꯝ ꯊꯤꯕꯅꯦ
ꯑ ꯍꯣꯏ
ꯃꯣꯏ ꯏꯁꯤꯡ ꯋꯦꯁ ꯈꯣꯝꯅꯕ ꯑꯃ ꯂꯩꯌꯦꯕꯀꯣ ꯑꯗꯨ ꯏꯁꯤꯡ ꯐꯛ ꯂꯩꯔꯕ ꯅꯝꯊꯤꯈ꯭ꯔꯅꯤ ꯅꯪꯗꯤ ꯏꯌꯔꯄꯤꯤꯁ ꯍꯥꯞꯄ꯭ꯔꯥ
ꯍꯥꯞꯇꯦ
ꯎꯝ ꯍꯥꯞꯄ ꯍꯩꯅꯕ꯭ꯔꯥ
ꯍꯩꯅꯅꯦꯕ ꯍꯥꯏꯒꯦ
ꯑ
ꯑꯗꯨꯝ ꯅꯥꯏꯌꯦ ꯍꯥꯏꯗꯤ
ꯎꯝ
ꯅꯪꯗꯤ ꯍꯩꯅꯔꯝꯒꯅꯤ ꯌꯥꯝ
ꯍꯅꯥꯏ ꯑꯗꯨ ꯑꯩ ꯀꯣꯛ ꯉꯥꯎꯒꯅꯤ
ꯑꯗꯣ ꯌꯥꯝꯃꯗꯤ ꯍꯥꯞꯀꯅꯨ
ꯎꯝ ꯐꯗꯦꯕ
ꯊꯣꯏ ꯎꯝ ꯐꯠꯇꯕꯅꯤ ꯇꯥ ꯇꯥꯕꯒꯦ ꯔ
ꯅꯣꯏ ꯅꯣꯏꯒꯤ ꯏꯃꯨꯡꯁꯦ ꯑ ꯃꯤ ꯍꯥꯏꯕꯗꯤ ꯎꯝ ꯀꯩ ꯍꯥꯏꯔꯦ ꯑꯗꯨꯝ ꯂꯩꯃꯤꯟꯅꯕꯗꯣ ꯑꯗꯨꯝ ꯅꯥꯛꯄ꯭ꯔꯥ ꯅꯣꯏꯁꯦ ꯃꯤ ꯃꯤ ꯑꯇꯣꯞꯄꯒꯤ ꯌꯨꯝꯁꯨ ꯑꯗꯨꯝ ꯅꯥꯛꯄ꯭ꯔꯥ
ꯑꯩꯈꯣꯏ ꯅꯥꯏꯕꯔꯁꯈꯣꯏ ꯌꯥꯝ ꯅꯛꯅꯛꯅ ꯂꯩꯌꯦ ꯑꯩꯒꯤ ꯏꯄꯥꯒꯤ ꯔꯣꯝ ꯁꯥꯏꯠꯇꯒꯤ ꯑꯩꯈꯣꯏꯁꯨꯀꯣ ꯖꯣꯏꯟ ꯐꯦꯃꯤꯂꯤꯒꯨꯝ ꯂꯩꯌꯦ ꯌꯨꯝꯕꯨꯗꯤ ꯇꯣꯉꯥꯟ ꯇꯣꯉꯥꯂꯦꯕ ꯑꯗꯨꯕꯨ
ꯄ꯭ꯂꯦꯁꯇꯨ ꯃꯃꯥꯡꯗ ꯒ꯭ꯔꯥꯎꯟ ꯆꯥꯎꯕ ꯂꯩꯔꯒ ꯂꯥꯏꯛ ꯏꯄꯥ ꯑꯩꯈꯣꯏ ꯌꯨꯝ ꯐꯣꯔꯁ ꯂꯩꯔꯒ ꯑꯗꯨꯝ ꯃꯊꯪꯗ ꯏꯄꯥꯒꯤ ꯃꯅꯥꯎ ꯅꯨꯄꯥ ꯃꯊꯪꯗ ꯏꯄꯥꯇꯣꯟ ꯂꯝ ꯂꯩꯏ ꯑꯗꯨꯒꯤ ꯅꯨꯡꯉꯥꯏꯌꯦ ꯌꯦꯟꯁꯥꯡ ꯍꯥꯎ ꯍꯥꯎꯕ ꯆꯥꯕ ꯃꯇꯝꯗ ꯑꯗꯨꯝ ꯆꯥꯃꯤꯟꯅꯕ ꯄ꯭ꯔꯁꯥ ꯇꯧꯍꯅꯤ
ꯑꯩꯈꯣꯏꯒꯤ ꯌꯦꯟꯖꯥꯡ ꯍꯥꯎꯗ꯭ꯔꯁꯨ ꯀꯣ ꯅꯥꯛꯑꯗꯤ ꯁꯨꯃꯥꯏꯅ ꯆꯠꯄ ꯈꯣꯠꯄ ꯅꯨꯡꯉꯥꯏꯌꯦꯗꯅ ꯅꯥꯛꯑꯗꯤ ꯑꯗꯨꯅꯤ
ꯑꯉꯥꯡꯁꯨ ꯌꯥꯝꯃꯦ ꯅꯨꯡꯊꯤꯟꯗꯤ ꯑꯉꯥꯡ ꯁꯥꯟꯅꯔꯒ ꯂꯩꯌꯥꯗ
ꯎꯝ ꯍꯥꯏꯕꯗꯤ ꯑꯗꯨꯁꯨ ꯅꯨꯡꯉꯥꯏꯔꯕꯅꯤꯅ ꯑꯩꯈꯣꯏ
ꯎꯝ
ꯍꯥꯏꯕꯗꯤ ꯐꯣꯟ ꯌꯦꯡꯕ ꯋꯥꯕ ꯀꯥꯟꯗ ꯅꯠꯇ꯭ꯔꯒ ꯑꯩꯈꯣꯏ ꯋꯥꯔ ꯀꯥꯟꯗ ꯃꯣꯏ ꯗ ꯂꯩꯕꯁꯦ ꯑꯗꯨꯝ ꯅꯨꯡꯉꯥꯏꯌꯦ ꯑꯩꯈꯣꯏꯒꯤ ꯑꯋꯥꯕꯁꯤꯡ ꯑꯗꯨꯝ ꯈꯥꯡꯗꯃꯒ ꯂꯩꯃꯤꯟꯅꯔꯗꯤ ꯑꯗꯨꯝ ꯅꯣꯛꯅꯤꯡ ꯃꯣꯏꯒꯤ ꯃꯇꯥꯗꯣ ꯌꯦꯡꯉꯒ ꯑꯗꯨꯝ ꯂꯥꯏꯕ ꯅꯨꯡꯉꯥꯏꯕꯅꯤ
ꯅꯨꯡꯉꯥꯏꯔꯤꯕꯅꯦ ꯍ ꯑ ꯈꯠꯅꯒꯅꯤ ꯀꯞꯀꯅꯤ ꯃꯃꯥꯡꯉꯣꯟꯗ ꯀꯝꯄ꯭ꯂꯦꯟ ꯇꯧꯒꯅꯤ ꯁꯪꯒꯟ ꯇꯧꯅꯒꯅꯤ ꯃꯃꯥꯈꯣꯏ
ꯑꯃ ꯑꯃ ꯑꯦꯗꯒ ꯂꯩꯃꯤꯟꯅꯔꯅꯤ ꯑ ꯑꯃꯨꯛ ꯀꯥꯞꯄꯅꯤ ꯑꯃꯨꯛ ꯅꯣꯛꯅꯦ ꯃꯣꯏꯒꯤ ꯃꯇꯥꯡꯗꯨꯗ
ꯅꯨꯡꯉꯥꯏꯌꯦ ꯑꯉꯥꯡꯈꯣꯏꯒ ꯂꯩꯕꯁꯨꯀꯣ
ꯎꯝ
ꯄ ꯈꯪꯍꯧꯗꯦ ꯃꯣꯏꯒ ꯂꯩꯔꯗꯤ
ꯍꯣꯏ ꯑꯗꯨ ꯑꯗꯨꯅꯦ ꯑꯗꯨꯒ ꯃꯇꯝ ꯈꯔꯗꯤ ꯁꯥꯎꯅꯤꯡꯕꯅꯤ ꯃꯣꯏ ꯑꯗꯨꯒ ꯂꯥꯏꯗꯤ ꯑꯗꯨꯝ ꯌꯨꯝꯗꯣ ꯀꯔꯤ ꯍꯥꯏꯗ꯭ꯔꯥ ꯉ ꯇ꯭ꯔ ꯇꯁꯨ ꯑꯗꯨꯝ ꯅꯨꯡꯉꯥꯏꯇꯦ ꯂꯥꯏꯔ ꯀꯥꯟꯗꯁꯨ ꯃꯣꯏ ꯑꯩꯈꯣꯏ ꯊꯕꯛ ꯌꯥꯝꯁꯤꯟꯕꯒꯨꯝ ꯇꯥꯎꯕꯗ ꯑꯗꯨ ꯃꯣꯏ ꯂꯥꯏꯔꯗꯤ ꯑꯗꯨꯒ ꯑꯃꯨꯛ ꯂꯥꯏꯗ꯭ꯔꯗꯤ ꯑꯗꯨꯝ ꯅꯨꯡꯉꯥꯏꯇꯕꯗꯣ
ꯎꯝ ꯇꯧꯋꯦ ꯇꯧꯋꯦ ꯅꯣꯏꯗꯁꯨ ꯑꯉꯥꯡ ꯑꯗꯨꯝ ꯂꯩꯕ꯭ꯔꯣ
ꯎꯝ ꯂꯥꯛꯇꯦ ꯑꯩꯈꯣꯏ ꯅꯤꯅꯦ ꯑꯩꯈꯣꯏꯒꯤ ꯑꯗꯨꯝ ꯂꯥꯛ ꯍꯥꯟꯕꯒꯤꯀꯣ
ꯑꯣ
ꯑꯉꯥꯡ ꯂꯩꯏꯗꯕꯒꯤꯅꯤꯅꯦ ꯑꯩꯈꯣꯏꯒꯤ ꯑꯉꯥꯡ ꯄꯨꯔꯒ ꯑꯩꯈꯣꯏꯒꯤ ꯌꯨꯝꯗ ꯑꯗꯨꯝ ꯂꯥꯛꯑ ꯑꯩꯈꯣꯏꯗꯤ
ꯑꯁꯤꯁꯤꯡ ꯑꯉꯥꯡꯁꯤꯡ ꯅꯤꯅꯦꯒꯤ ꯑꯉꯥꯡ ꯌꯥꯝꯃꯦ ꯑꯗꯨ ꯏꯅꯦ
ꯎꯝ ꯃꯁꯤꯅ ꯉꯔꯥꯡ ꯍꯦꯟꯅ ꯁꯥꯕꯒꯨꯝ ꯇꯧꯋꯤ
ꯈꯟꯗ ꯑꯩꯈꯣꯏꯗꯤ ꯑꯗꯨꯝ ꯃꯄꯥꯟ ꯊꯣꯛꯇ꯭ꯔꯕꯒꯤ ꯑꯩꯈꯣꯏ ꯑꯩꯈꯣꯏꯒ ꯅꯣꯏꯗꯒꯤ ꯑꯗꯨꯝ ꯈꯦꯅꯔꯅꯤ ꯅꯣꯏꯗꯒꯤ ꯈꯔ ꯅꯨꯡꯉꯥꯏꯔꯅꯤ ꯎꯝꯁꯥꯁ ꯑꯁꯤ ꯑꯩꯈꯣꯏ ꯂꯥꯛꯏꯕ ꯐꯐꯝ ꯍꯧꯖꯤꯛ ꯂꯥꯛꯏꯕ ꯃꯐꯝꯗꯤ ꯌꯥꯝ ꯁꯥꯏꯗꯅ
ꯎꯝ
ꯁ ꯅꯣꯏ ꯈꯨꯟꯗꯣ ꯏꯪꯕ꯭ꯔꯥ ꯁꯥꯕ꯭ꯔꯥ
ꯍꯥꯥ
ꯅꯈꯣꯏꯒꯤ ꯈꯨꯟꯗꯣ
ꯎꯝ
ꯂꯥꯏꯛ ꯋꯦꯗꯔꯗꯣ ꯁꯥꯕ꯭ꯔꯥ ꯏꯪꯕ꯭ꯔꯣ
ꯎꯝ ꯑꯗꯨꯝ ꯏꯪ ꯌꯥꯝꯃꯗꯤ ꯁꯥ ꯈꯔ ꯃꯇꯝ ꯃꯇꯝ ꯈꯔꯗꯤ ꯑꯗꯨꯝ ꯁꯥ ꯊꯥꯕ ꯃꯇꯝꯁꯤ ꯂꯥꯏ ꯑꯗꯨ ꯑꯣꯏꯔꯁꯨ ꯏꯪꯕꯅ ꯌꯥꯝꯃꯦ ꯍꯣꯏ
ꯎꯝ
ꯁ ꯁ ꯌꯥꯝꯝ ꯁ ꯇꯝꯁꯨꯂꯥꯏ ꯑꯗꯨ ꯑꯣꯏꯔꯁꯨꯣ ꯏꯪꯕꯅ ꯍꯦꯅꯤꯝꯒꯅꯤ
ꯈꯣꯏꯁꯦ ꯑ ꯁꯥꯕ ꯃꯐꯝꯗ ꯉꯧꯋꯦ ꯍꯥꯏꯕ꯭ꯔꯥ ꯏꯪꯕ ꯃꯐꯝꯗ ꯉꯧꯋꯦ ꯍꯥꯏꯕ꯭ꯔꯥ
ꯑꯩꯗꯤ ꯏꯪꯕ ꯑꯩꯗꯤ ꯏꯪꯕ ꯃꯐꯝꯅꯤꯅ ꯅꯨꯡꯉꯥꯏ ꯑꯩꯗꯤ ꯁꯥꯕꯨꯗꯤ ꯉꯝꯗꯦꯗꯤ
ꯎꯝ ꯍꯣꯏꯀꯣ
ꯎꯝ ꯅꯗꯦ
ꯑꯩꯁꯤꯅꯦ ꯁꯥꯐꯝ ꯃꯐꯝꯁꯦꯀꯣ ꯉꯝꯗꯦ ꯁꯥꯔꯃ ꯑꯗꯨꯒꯤ ꯃꯊꯛ ꯀꯥꯗ꯭ꯔꯦ ꯍꯥꯏꯕꯗꯣ ꯑꯩꯅ
ꯑꯩꯗꯤ ꯁꯥꯕ ꯄꯥꯝꯗꯦ ꯂꯥꯏꯕ ꯉꯥꯝꯗꯦ
ꯎꯝ ꯑꯗꯨꯗꯤ ꯗꯦꯜꯂꯤꯒꯨꯝꯕ ꯃꯌꯥꯡꯂ ꯂꯝꯈꯣꯏꯒꯨꯝꯕ ꯂꯩꯕ ꯉꯝꯂꯣꯏꯗꯕ ꯃꯥꯜꯜꯂꯤ ꯀꯅꯥ
ꯅꯣꯏꯒꯤ ꯁꯥꯇ꯭ꯔꯁꯤꯡꯗꯤ ꯑꯗꯨꯝ ꯍꯧꯖꯤꯛ ꯐꯥꯎ ꯍꯥꯏꯕꯗꯤ ꯇꯨꯏꯁꯟ ꯑꯗꯨꯝ ꯂꯥꯛꯕ꯭ꯔꯣ ꯃꯣꯏ ꯄꯦꯈꯥ ꯂꯣꯏꯔꯔꯕꯣ
ꯑꯦꯁꯥꯏꯟꯃꯦꯟ ꯂꯩꯕꯒꯤꯅꯤꯅ ꯑꯩ ꯂꯣꯏꯔꯗꯤ ꯁꯨꯃꯥꯟ ꯐꯗꯔꯗꯤ ꯑꯃꯒꯨꯝꯕꯒ ꯇꯔꯈ꯭ꯔꯅꯤꯅ ꯍꯥꯏꯕꯗꯤꯀꯣ
ꯎꯝ
ꯅꯦꯛꯁ ꯃꯟ ꯖꯨꯂꯥꯏ ꯑꯣꯏꯈ꯭ꯔꯦꯀꯣ ꯂꯔꯗꯤ ꯑꯃꯒꯨꯝꯕ ꯈꯛ ꯂꯧꯀꯅꯤ ꯍꯥꯏꯕꯗꯤꯀꯣ ꯏꯁꯇꯗꯤ ꯇꯧꯕꯅ ꯁꯤꯠꯈꯤꯕ
ꯎꯝ
ꯋꯦꯁ ꯑꯣꯏꯌꯦꯕ ꯑꯉꯥꯡꯈꯩꯗꯒꯤꯩ ꯇꯥꯛꯄꯗꯨꯒꯣ ꯍꯥꯏꯕꯗꯤ ꯏꯟꯅꯔꯖꯤ ꯌꯥꯝ ꯃꯥꯡꯉꯦ ꯁꯥꯎꯔꯗꯤꯕꯣ
ꯑꯗꯨ ꯑꯗꯨꯅꯦ
ꯇꯟꯕ ꯍꯧꯖꯤꯛ ꯌꯥꯝ ꯌꯥꯎꯋꯦꯕ ꯑꯉꯥꯡꯈꯣꯏꯗ ꯂꯔꯤꯛ ꯄꯥꯝꯉꯥꯏ ꯑꯃꯒꯨꯝꯕ ꯈꯛꯇ ꯃꯇꯝ ꯑꯃ ꯋꯥꯟ ꯑꯥꯔꯒꯨꯝꯕ ꯈꯥꯏꯗꯣꯛꯄꯤꯔꯒꯀꯣ ꯑꯣ ꯑꯣ ꯑꯣ ꯑꯣ ꯂꯣꯏꯔꯦ ꯂꯣꯏꯔꯦ ꯍꯣꯏ ꯍꯣꯔꯦꯟ ꯁꯨꯒꯦꯗ ꯇꯞꯅ ꯉꯥꯏꯍꯥꯛ ꯄꯣꯊꯥꯈꯤꯒꯅꯤ ꯑꯩ
ꯍꯁꯨꯅꯤꯁꯨꯏ ꯌꯥꯝ ꯀꯣꯏ ꯁꯨꯗꯕ ꯀꯣꯏ ꯑꯣꯗꯔꯗꯀꯣ
ꯎꯝ
ꯈꯪꯗ꯭ꯔꯦ ꯑꯩꯈꯣꯏꯁꯦ ꯁꯤ ꯁꯣꯁꯦ ꯑꯗꯨꯝ ꯅꯨꯡꯉꯥꯏ ꯁꯣ ꯌꯥꯝꯅ
ꯑꯁ ꯍꯣꯁꯇꯦꯜ ꯂꯩꯔꯤꯉꯩꯗ ꯏꯁꯤꯡ ꯇꯥꯡꯕꯗꯣ
ꯑꯣ ꯍꯣꯏ ꯌꯥꯝ ꯇꯥꯡꯕ꯭ꯔꯣ
ꯍꯣꯏ
ꯅꯣꯏ ꯅꯍꯥꯟ ꯂꯥꯏꯕ ꯃ ꯐꯥꯝꯗꯨꯔꯣ
ꯍꯣꯏ ꯑꯗꯨꯗꯁꯨ ꯏꯁꯤꯡꯗꯣ ꯑꯩꯈꯣꯏꯗꯤ ꯕꯛꯀꯦꯠꯇ ꯁꯣꯛꯄꯅꯤꯅꯀꯣ
ꯎꯝ ꯅꯣꯏꯅ ꯁꯣꯛꯄ꯭ꯔꯅꯦ
ꯑꯩꯈꯣꯏꯅ ꯁꯣꯛꯇ꯭ꯔꯗꯤ ꯑꯣ ꯃꯅꯨꯡꯗ ꯋꯦꯜ ꯂꯩꯌꯦꯕꯀꯣ
ꯎꯝ
ꯑꯗꯨ ꯑꯩꯈꯣꯏ ꯊꯣꯛꯂꯝꯗꯥꯏꯗꯤ ꯅꯨꯡꯉꯥꯏꯈ꯭ꯔꯤꯗ ꯏꯁꯤꯡꯗꯣ
ꯎꯝ
ꯍꯥꯟꯅ ꯍꯥꯟꯅ ꯐꯥꯔꯁ ꯇꯥꯏꯝ ꯆꯪꯕꯗꯣ ꯑꯗꯨꯗꯗꯤ ꯂꯤꯃꯤꯠ ꯂꯩꯕ ꯕꯛꯀꯦꯠꯇꯣ
ꯎꯝ
ꯑꯗꯣ ꯍꯧꯖꯤꯛꯄꯨꯗꯤ ꯅꯨꯡꯉꯥꯏꯈ꯭ꯔꯒꯗꯧꯕ ꯃꯥꯜꯂꯤ
ꯎꯝꯝ ꯈꯣꯢ ꯍꯣꯁꯇꯦꯜꯗ ꯁꯨꯃꯥꯏꯅꯗꯤ ꯇꯥꯎꯗꯦ ꯁꯤꯡꯕꯨꯗꯤ ꯅꯨꯡꯉꯥꯏ
ꯎꯝ
ꯃꯥꯟꯗꯦ ꯅꯣꯏꯒꯤ ꯍꯣꯁꯇꯦꯜꯗ
ꯎꯝ ꯅꯪꯁꯨ ꯍꯣꯁꯇꯦꯜ ꯊꯣꯛꯄꯗꯣ ꯍꯥꯎꯋꯦ ꯍꯥꯎꯋꯦ ꯅꯨꯡꯉꯥꯏꯌꯦ ꯑꯩꯅ ꯑꯩꯒꯤ ꯐꯦꯕ꯭ꯔꯥꯏꯠ ꯑꯣꯏꯔꯝꯒꯅꯤ ꯑꯗꯨ ꯍꯣꯇꯦꯜꯅ
ꯎꯝ
ꯑꯩꯈꯣꯏ ꯂꯩꯃꯤꯟꯅꯕꯁꯨ ꯅꯨꯡꯉꯥꯏꯗꯤ ꯅꯨꯡꯉꯥꯏꯌꯦꯕꯀꯣ ꯑꯗꯨꯕꯨ ꯇ꯭ꯔꯥꯏꯕꯦꯜ ꯈꯛ ꯑꯣꯏꯕꯒꯤ ꯅꯨꯡꯉꯥꯏꯌꯦ
ꯎꯝ
ꯍꯦꯟꯅ ꯅꯨꯡꯉꯥꯏꯕ ꯍꯥꯏꯕ ꯇꯥꯔꯦ ꯀꯥꯏꯅ
ꯎꯝ ꯅꯣꯏꯒꯤ ꯃꯥꯔꯁꯤꯛ ꯃꯥꯔꯛꯁꯤꯠꯁꯤꯡꯗꯣ ꯁꯦꯝꯕ ꯂꯣꯏꯔꯕꯣ
ꯑꯩ ꯂꯧꯗ꯭ꯔꯤ
ꯀꯔꯤꯒꯤꯔꯥ ꯅꯣꯏ ꯅꯣꯏ ꯊꯣꯛ ꯇ꯭ꯔꯤꯉꯥꯏꯗ ꯍꯣꯏ ꯁꯦꯝꯃꯣ ꯑꯗꯨ ꯃꯇꯝ ꯀꯨꯏꯅ ꯆꯪꯕꯅꯦ
ꯍꯣꯏ ꯑꯩꯗꯣ ꯁꯦꯝꯒ꯭ꯔꯅꯤ ꯗꯤꯁ ꯃꯟ ꯖꯨꯂꯥꯏꯗ ꯁꯦꯝꯅꯤꯉꯥꯏꯅꯤ
ꯑꯗꯨꯗ ꯆꯪꯉꯅꯤꯕ ꯑꯩꯈꯣꯏ
ꯎꯝ
ꯃꯇꯝ ꯀꯨꯏꯅ ꯊꯥ ꯑꯅꯤ ꯑꯍꯨꯝꯅ ꯑꯗꯨꯝ ꯆꯠꯂꯅꯤ
ꯍꯣꯏ ꯚꯥꯏ
ꯍꯥꯎ
ꯑꯗꯨꯗꯤ ꯑꯃꯨꯛꯀ ꯍꯣꯔꯦꯟ ꯉꯥꯡꯁꯤꯀꯣ
ꯑꯣ ꯍꯣꯏ ꯍꯣꯏ